ꯇꯕꯔꯣ ꯍꯣꯏ ꯇꯥꯔꯦ ꯇꯥꯔꯦ
ꯊꯥꯏ ꯐꯖꯅ ꯇꯥꯏ ꯍꯧꯖꯤꯛꯗꯤ
ꯌꯥꯝ ꯇꯥꯕ꯭ꯔ
ꯆꯥꯅ ꯇꯥꯏꯌꯦ ꯑꯩꯈꯣꯏꯒꯤꯁꯨ ꯃꯔꯛ ꯃꯔꯛꯗꯤ ꯇꯥꯗꯕꯅꯦ ꯌꯥꯝꯃꯦ
ꯑꯣ
ꯑꯁꯤꯒꯤꯗꯤ ꯅꯥꯋꯥ ꯌꯥꯝ ꯅꯥꯋꯥ ꯌꯥꯝ ꯅꯨꯡꯉꯥꯏꯇ꯭ꯔꯗꯤ ꯌꯥꯗꯣꯏ ꯃꯥꯜꯂꯦꯅꯦ
ꯍꯣꯏꯅꯦ ꯐꯥꯏꯚ ꯖꯤ ꯐꯖꯅ ꯆꯗ꯭ꯔꯗꯤꯀꯣ ꯐꯣꯔ ꯖꯤ ꯑꯗꯨ ꯅꯨꯡꯉꯥꯏꯇꯕꯅꯤ
ꯑꯗꯨ ꯃꯅꯦꯕ
ꯀꯩꯇꯥ ꯂꯩꯕ꯭ꯔꯣ ꯆꯥꯛ ꯆꯥꯔꯕ꯭ꯔꯣ
ꯑꯍꯣꯏ ꯆꯥꯗꯤ ꯈ ꯍꯧꯖꯤꯛꯇꯤ ꯆꯥꯈ꯭ꯔꯒꯨꯝꯗꯧꯋꯦ
ꯀꯩꯅꯣ ꯍꯥꯎꯗꯕ꯭ꯔꯥ
ꯅꯠꯇꯦ ꯈꯔ ꯅꯣꯏꯔꯗꯤ ꯍꯥꯏꯅ ꯀꯤꯕꯒꯤ ꯌꯥꯝ ꯆꯥꯅꯤꯡꯗꯕ
ꯑꯁ ꯀꯥꯏꯗꯦꯗ ꯅꯣꯏꯔꯁꯨ ꯌꯥꯏ ꯀꯩꯅꯣ
ꯌꯥꯝ ꯂꯣꯏꯔꯗꯤ ꯑꯃꯨ ꯑꯃꯨꯛ ꯌꯥꯗ꯭ꯔꯦꯅꯦ ꯍꯧꯖꯤꯛꯀꯥꯟꯗꯤ
ꯏ ꯌꯥꯝꯅꯨꯡꯉꯥꯏꯈ꯭ꯔꯕ꯭ꯔꯣ
ꯂꯣꯏꯈ꯭ꯔꯕꯖꯥꯠꯅꯤ
ꯅꯪꯒꯤ ꯏꯅꯥꯎꯅꯨꯄꯥ ꯍꯣꯏꯗꯤ ꯀꯪꯃꯟꯗꯅ ꯍꯅꯨꯔꯦ ꯍꯥꯏꯌꯦ
ꯃꯣꯏꯗꯤ ꯆꯥꯔꯁꯨ ꯅꯣꯏꯗꯦ ꯍꯥꯏꯌꯦ ꯑꯩꯈꯣꯏꯗꯤ ꯆꯥꯗꯁꯨ ꯑꯗꯨꯝ ꯅꯣꯏꯅꯤꯡꯉꯦꯅꯦ ꯀꯔꯤ ꯇꯧꯖꯤꯔꯥ ꯈꯪꯗꯦꯅꯦ
ꯑꯗꯣ ꯃꯤꯁꯦ ꯈꯔ ꯖꯥꯠꯇꯤ ꯂꯩꯌꯦꯕꯀꯣ ꯅꯣꯏꯕ ꯎꯝ ꯇꯁꯨ ꯁꯨꯝ ꯅꯣꯏꯕ ꯍꯥꯏꯗꯕ ꯖꯥꯠ ꯂꯩꯑꯦ ꯆꯥꯗ꯭ꯔ ꯁꯨꯝ ꯅꯣꯏꯕ ꯃꯤ ꯂꯩꯌꯦꯦꯕ
ꯍꯣꯏ ꯑꯗꯨꯒꯤ ꯑꯩꯈꯣꯏꯗꯤ ꯅꯣꯏꯕꯣꯏ ꯅꯣꯏꯔꯗꯤ ꯍꯦꯟꯅ ꯀꯤꯕꯒꯤꯥꯛ ꯆꯥꯛ ꯌꯦꯟꯁꯥꯡꯗꯤ ꯍꯧꯗꯕꯅ ꯍꯔꯥꯎꯋꯦ ꯍꯧꯖꯤꯛ ꯀꯥꯟꯗꯤ
ꯍ ꯐꯩꯅꯦ ꯑꯗꯨꯗꯤ
ꯆꯥꯛ ꯆꯥꯛ ꯌꯦꯟꯁꯥꯡꯒꯨꯝꯕꯕꯨꯗꯤ ꯑꯗꯨꯝ ꯍꯧꯖꯤꯛ ꯊꯣꯡꯅꯁꯨ ꯑꯗꯨꯝ ꯑꯗꯨꯝ ꯆꯥꯗꯁꯨ ꯌꯥꯏ ꯑꯗꯨꯝ ꯀꯩꯁꯨ ꯊꯕꯛꯁꯨ ꯋꯥꯕ ꯇꯧꯗꯕꯒꯤ ꯀꯣ
ꯎꯝ
ꯆꯥꯗꯁꯨ ꯑꯗꯨꯝ ꯌꯥꯝ ꯅꯨꯡꯉꯥꯏꯅ ꯂꯩꯕꯅꯦ ꯄꯨꯛ ꯄꯨꯛꯇꯣ ꯈꯔ ꯑ ꯍꯥꯡꯉꯒ ꯊꯝꯕꯁꯨ ꯅꯨꯡꯉꯥꯏꯌꯦꯅꯦ ꯂꯩꯕꯗꯣ
ꯑꯁ ꯍꯣꯏꯅꯦ ꯍꯨꯃꯥꯡ ꯊꯣꯛꯗꯕ ꯊꯕꯛ ꯇꯧꯗ꯭ꯔꯗꯤ ꯌꯥꯝ ꯆꯥꯎꯗꯕꯅ ꯐꯥꯏ
ꯍꯣꯏ ꯍꯣꯏ ꯅꯅꯨꯡꯉꯥꯏꯒꯗꯧꯦꯕ ꯑꯃꯨꯛꯀ ꯍꯨꯕ ꯀꯥꯟꯁꯤ ꯑꯁꯤꯗ ꯑꯃꯨꯛ ꯅꯣꯏꯔꯒ ꯄꯨꯛꯗꯨ ꯈꯔ ꯐꯧꯔꯗꯤ ꯑꯃꯨꯛ ꯂꯣꯏꯔꯦ
ꯑꯥ ꯎꯝ ꯂꯔ ꯀꯥꯟꯅꯀꯣ
ꯍꯣꯏ ꯁꯤꯠꯇ ꯁꯤꯠꯇꯕ ꯀꯥꯟꯗ
ꯁꯤꯇꯕ ꯍꯔꯖ
ꯁꯤꯠꯇꯨꯔꯀꯥꯟꯗ ꯑꯗꯨꯃꯥꯏꯅ ꯇꯧꯔꯗꯤ ꯌꯥꯗ꯭ꯔꯦ ꯅꯍꯥꯟꯗꯤ ꯀꯔꯤꯁꯨ ꯈꯪꯗꯅ ꯑꯗꯨꯝ ꯄꯪꯆꯥꯥ ꯆꯥꯔꯒ ꯈꯗꯤ ꯍꯤꯡ ꯍꯤꯡꯂꯨꯔꯦ ꯑꯗꯨꯒꯗꯤ ꯌꯥꯗ꯭ꯔꯦ ꯌꯥꯗ꯭ꯔꯦ ꯍꯥꯏꯌꯦꯅꯦ
ꯑꯗꯨꯕꯨ ꯍꯧꯖꯤꯛ ꯀꯥꯟꯒꯤ ꯅꯨꯄꯤꯁꯤꯡꯗꯤ ꯏꯃ ꯄꯨꯛ ꯀꯥꯡꯕ ꯈꯣꯏꯕꯨ ꯄꯥꯝꯕꯅꯦꯍꯦ ꯄꯩꯁꯥ ꯄꯥꯏꯔꯝꯅꯦ ꯀꯥꯏꯅ
ꯍꯣꯏ ꯑꯗꯨꯕꯨ ꯃꯣꯏ ꯍꯧꯖꯤꯛꯀꯥꯟꯗꯤ ꯃꯤꯁꯨ ꯁꯤꯡꯈ꯭ꯔꯦꯕ
ꯍꯣꯏ ꯄꯨꯛꯇ ꯌꯦꯡ
ꯎꯔꯒ ꯑꯗꯨꯝ ꯈꯪꯉꯦꯕ
ꯄꯥꯡꯂꯒ ꯄꯥꯡꯂꯒ ꯇꯧꯕ ꯈꯣꯏꯕꯨꯗꯤ ꯃꯣꯏꯁꯨ ꯗꯥꯔꯦꯛ ꯗꯥꯔꯦꯠ ꯈꯪꯉꯦꯕ
ꯎꯝ
ꯅꯪꯒꯤ ꯅꯪꯒꯤ ꯅꯅꯥꯎ ꯅꯨꯄꯥꯅꯁꯨ ꯍꯥꯏꯌꯦ ꯑꯩꯕꯨ
ꯑꯥ
ꯑ ꯑꯩꯒꯤ ꯑꯩꯒꯤ ꯄꯨꯛꯃꯈꯥ ꯄꯥꯏꯌꯦꯅꯦ ꯃꯥ ꯑꯁꯤ ꯀꯔꯤꯅꯣ ꯑꯁꯤ ꯀꯔꯤꯅꯣ ꯅ
ꯃꯥꯗ ꯃꯥꯒꯤ ꯃꯤꯠꯁꯨ ꯑꯥ ꯃꯅꯨꯡ
ꯑ ꯍꯧꯖꯤ ꯑꯩ ꯏꯅꯥꯎꯅꯨꯄꯤꯕꯨ ꯍꯟꯗ ꯅꯪꯒꯤ ꯄꯦꯃꯦꯟ ꯐꯪꯕ ꯃꯇꯝꯗꯤ ꯚꯤꯇꯥꯃꯤꯟ ꯂꯧꯕꯤꯌꯣꯅ
ꯍꯣꯏ ꯑꯗꯨ ꯂꯧꯕꯤ ꯑꯩꯈꯣꯏꯁꯨ ꯂꯧꯕꯤ ꯂꯧꯕꯤꯒꯗꯧꯕꯅꯤ ꯃꯥꯥꯒꯤ
ꯈꯔ ꯅꯣꯏ ꯂꯧꯕꯤꯌꯣ ꯍꯣꯏ ꯄꯩꯁꯥ ꯈꯔ ꯀꯂꯦꯛ ꯇꯧꯔꯒꯀꯣ ꯅꯠꯇ꯭ꯔꯗꯤ ꯃꯥ ꯅꯨꯄꯤꯁꯨ ꯀꯣꯏꯕ ꯍꯩꯗꯦ ꯃꯥꯗꯤ ꯅꯨꯄꯤ ꯈꯔ ꯊꯤꯕꯤꯌꯣꯅꯦ ꯃꯥꯒꯤꯗꯃꯛꯇ
ꯑꯩ ꯃꯥ ꯀꯣꯏꯕꯨ ꯀꯣꯏꯃꯤꯟ ꯆꯠꯕꯨ ꯆꯠꯃꯤꯟꯅꯔꯗꯤ ꯅꯨꯄꯤꯒꯤ ꯋꯥꯔꯤ ꯈꯇ ꯁꯥꯕꯅꯦꯍꯦ
ꯑꯗꯨ ꯃꯥꯅ ꯁꯥꯔꯁꯨ ꯀꯣꯏꯕꯗꯤ ꯑꯣꯏꯔꯝꯃꯣꯏꯅꯦ
ꯅꯨꯄꯤꯈꯣꯏꯕꯨ ꯂꯪꯅꯕꯒꯨꯝꯕꯗꯤ ꯌꯥꯝ ꯍꯩꯕꯅꯦ ꯃꯥ
ꯑꯗꯨ ꯂꯪ ꯅꯥꯕ ꯈꯣꯠꯄꯗꯨꯗꯤ ꯇꯧꯔꯝꯅꯤ ꯑꯗꯨꯕꯨ ꯍꯥꯏꯕꯗꯤ ꯑꯗꯨꯝ ꯐꯖꯅ ꯑꯁꯦꯡꯕꯩ ꯅꯨꯡꯁꯤ ꯅꯥꯕꯗꯤ ꯂꯩꯔꯝꯃꯣꯏꯅꯦ ꯃꯤꯕꯨ ꯅꯨꯡꯁꯤꯕ ꯀꯣꯏꯕ ꯍꯩꯔꯝꯃꯣꯏꯅꯦ
ꯅꯨꯄꯥ ꯊꯣꯛꯄꯅꯤꯍꯦ ꯀꯩꯅꯣꯃꯤ
ꯊꯥꯖꯗꯦꯗ ꯉꯥꯎꯗꯤ ꯅꯨꯄꯤ ꯀꯣꯏꯒꯗꯧꯕ ꯃꯟꯗꯦ
ꯑꯩꯈꯣꯏꯕꯨ ꯁꯠ ꯁꯠꯇꯧ ꯍꯥꯏꯅ ꯆꯩꯕꯅꯤꯍꯦ
ꯑꯁ ꯊꯖꯗꯦꯅꯦ ꯀꯣꯏꯒꯗꯕꯗꯤ ꯅꯪꯅꯕ ꯐꯒꯤ ꯇꯧꯅꯕꯗꯨꯗꯤ ꯇꯧꯔꯝꯃꯦ ꯌꯥꯏ ꯑꯗꯨ ꯀꯣꯏꯒꯗꯕꯗꯤ ꯊꯥꯖꯗꯦꯅꯦ
ꯑꯗꯨꯕꯨ ꯌꯥꯏꯗ ꯃꯥꯔꯨꯝ
ꯂꯥꯡꯅꯕ ꯋꯥꯔꯤ ꯁꯥꯕ ꯑꯗꯨ ꯃꯌꯥꯝ ꯍꯩꯕꯅꯤꯍꯦ
ꯑꯗꯨ ꯂꯪꯅꯥꯕꯗꯤ ꯇꯣꯡꯍꯜꯂꯦꯅꯦ ꯍꯣꯔꯦꯟ ꯍꯧꯖꯤꯛ ꯀꯣꯏꯍꯧꯗ꯭ꯔꯗꯤ ꯂꯤꯔꯀꯥꯟꯗꯤ ꯀꯣꯏꯕ ꯂꯨꯔꯅꯤ
ꯑꯩꯈꯣꯏ ꯑꯁ ꯑꯩꯈꯣꯏ ꯐꯥꯎ ꯀꯔꯤꯁꯨ ꯈꯟꯗ꯭ꯔꯦ ꯃꯣꯏ ꯑꯩꯈꯣꯏ ꯐꯥꯎꯒꯤꯁꯨ ꯑꯗꯨꯝ ꯋꯥꯈꯟ ꯄꯥꯈꯠꯇꯅ ꯂꯩ ꯃꯣꯏꯗꯤ
ꯑꯣꯏꯔꯁꯨ ꯅꯣꯏꯗꯒꯤ ꯍꯦꯟꯅ ꯎꯕꯗ ꯑꯍꯟ ꯑꯣꯏꯌꯦꯅꯦ
ꯃꯥꯒꯤ ꯃꯤꯠꯅꯅꯦ ꯑꯗꯨꯗꯤ
ꯃꯥꯒꯤ ꯃꯤꯠ ꯈꯔ ꯇꯣꯡꯅꯤꯡꯉꯥꯏ ꯃꯥꯒꯤ ꯃꯤꯠ ꯈꯔ ꯃꯄꯥꯟ ꯊꯣꯛꯅꯤꯡꯉꯥꯏ ꯅꯣꯏ ꯚꯤꯇꯥꯃꯤꯟꯒꯨꯝꯕ ꯀꯔꯤ ꯀꯔꯤ ꯃꯥꯏ ꯆꯤꯟꯖꯥꯛ ꯈꯔ ꯌꯦꯡꯕꯤ ꯌꯦꯡꯁꯤꯟꯕꯤꯔꯝ
ꯍꯣꯏ ꯈꯔ ꯌꯦꯡꯗ꯭ꯔꯗꯤ ꯌꯥ ꯑꯗꯨ ꯀꯔꯤꯁꯨ ꯇꯧꯕ꯭ꯔꯥ ꯈꯪꯗꯦ
ꯎꯝ ꯈꯌꯥꯛ ꯀꯪꯅꯤ ꯌꯥꯝꯅ ꯀꯪꯅꯤꯡꯉꯦꯕꯀꯣ ꯃꯣꯏꯗꯤ
ꯍꯣꯏ
ꯑꯗꯣ ꯆꯥꯛ ꯌꯦꯟꯁꯥꯡꯒꯨꯝꯅꯁꯨ ꯆꯥꯅꯤꯡ ꯆꯥꯅꯤꯡꯕꯁꯨ ꯐꯧꯗꯕꯤꯔꯣ ꯈꯪꯗꯦ ꯑꯩꯈꯣꯏꯗꯤ ꯑꯩꯈꯣꯏꯗꯤ ꯑꯗꯨꯝ ꯀꯟꯇ꯭ꯔꯣꯜ ꯇꯧꯕ ꯋꯥꯅꯤ ꯌꯥꯝ ꯆꯥꯅꯤꯡꯉꯦꯕ
ꯑꯥ
ꯃꯣꯏꯗꯤ ꯆꯥꯛ ꯏꯟꯁꯥꯡꯁꯨ ꯌꯥꯝ ꯆꯥꯅꯤꯡꯕꯒꯨꯝꯕ ꯐꯥꯎꯗꯨꯔꯃꯅꯦ ꯍꯣꯏ ꯍꯣꯏ
ꯑꯗꯨꯗꯤ ꯈꯔ ꯆꯥꯏꯌꯦ ꯑꯗꯨꯕꯨ ꯃꯥꯁꯨ ꯍꯧꯖꯤꯛꯀꯥꯟꯗꯤ ꯀꯌꯥ ꯆꯥꯗ꯭ꯔꯦ ꯑꯗꯨ
ꯃꯥꯗꯤ ꯍꯦ ꯆꯥ ꯂꯥꯝꯃꯦ ꯆꯥ ꯂꯥꯝꯃꯦ ꯑꯗꯨ ꯑꯗꯨ ꯆꯥꯅꯤꯡꯉꯦ ꯑꯗꯨ ꯃꯌꯥꯝ ꯍꯥꯏꯌꯦ
ꯑꯥ
ꯕꯤꯁꯀꯨꯠ ꯕꯤꯁꯀꯨꯠ ꯂꯩꯔꯛꯑꯣ ꯍꯥꯏꯅꯀꯣ ꯅꯅ ꯅꯅꯥꯎ ꯅꯨꯄꯤ ꯑꯃ ꯂꯩꯕꯗꯣ
ꯑ
ꯑꯗꯣ ꯑꯗꯨꯝ ꯑꯗꯨꯝ ꯃꯥꯗꯤ ꯈꯔ ꯇꯥꯗꯤ ꯆꯥꯅꯤꯡꯕꯅꯦ ꯍꯣꯏ ꯑꯗꯨ ꯃꯥꯗꯨꯗꯤ ꯈꯔ ꯇꯧꯗꯤ ꯇꯧꯗꯣꯏ ꯃꯥꯜꯂꯦꯅꯦ
ꯍꯣꯏ ꯆꯗꯕꯅꯦ ꯑꯩꯒꯤ ꯏꯃꯨꯡꯗꯤ ꯑꯩ ꯑꯌꯥꯝꯕ ꯑꯗꯨꯝ ꯑꯦꯄꯤꯛꯇꯩ ꯂꯩꯀꯟꯗꯦꯕ ꯑꯩꯈꯣꯏ ꯃꯤ ꯃꯌꯥꯝꯁꯤꯀꯣ
ꯍꯣꯏ ꯍꯣꯏ ꯍꯣꯏ ꯑꯗꯨꯒ ꯑꯗꯨꯒ ꯎꯝ ꯑꯍꯥꯟꯕꯕꯨ ꯑꯁꯤꯗ ꯅ ꯅꯪꯒꯤ ꯅꯧꯕ ꯑꯍꯥꯟꯕ ꯂꯩꯕꯗꯣ
ꯑꯥ
ꯃꯥꯕꯨ ꯈꯔꯗ ꯊꯕꯛ ꯇꯧꯍꯜꯂꯦꯅꯦ ꯃꯣꯏꯗꯤ
ꯑꯗꯨ ꯃꯥꯅ ꯍꯣꯏ
ꯑꯩ ꯌꯥ ꯑꯩ ꯌꯥꯝ ꯁꯧꯕꯅꯤꯍꯦ ꯃꯅꯥꯅꯅ ꯃꯅꯥꯎꯅꯨꯄꯥ ꯑꯃ ꯂꯩꯕꯗꯣ
ꯑꯥ
ꯅꯪ ꯈꯔ ꯈꯔ ꯇꯧꯑꯣ ꯀꯔꯤ ꯃꯤ ꯋꯥꯗ ꯐꯠꯇ ꯇꯧꯔ ꯂꯩꯕ꯭ꯔꯥ ꯅꯪ ꯑꯗꯨꯝ ꯆꯥꯔꯒ ꯊꯥꯛꯈ꯭ꯔꯒ ꯑꯗꯨ ꯈꯛꯇ ꯂꯩꯒꯗꯧꯕ꯭ꯔꯥ ꯅꯪꯁꯨ ꯈꯔ ꯈꯔ ꯇꯧꯋꯣ ꯎꯝ ꯍꯥꯏꯅ ꯑꯩ ꯑꯩ ꯐꯥꯒꯤ ꯐꯥꯒꯤꯒꯨꯝꯅꯀꯣ
ꯎꯝ
ꯑꯩꯗꯤ ꯇꯧꯕꯤꯒꯦ ꯍꯥꯏꯕꯅꯤ ꯃꯥꯅ ꯇꯧꯅꯤꯡꯕꯒꯤꯅꯤ ꯍꯥꯏꯔꯅꯤ
ꯑꯗꯨꯅꯤ ꯃꯥꯗꯤ ꯊꯕꯛ ꯈꯔ ꯇꯟꯕꯅꯦ ꯂꯩꯇ꯭ꯔꯠ ꯂꯩꯇ꯭ꯔꯠ ꯔꯤꯌꯥꯝꯕ
ꯊꯕꯛꯗꯨ ꯈꯔ ꯇꯟꯗꯤ ꯇꯟꯕꯅꯦ ꯃꯥꯅ ꯑꯥ ꯑꯃ ꯑꯃꯗꯨꯗꯤ ꯄꯨꯔꯥ ꯔꯦꯁꯄꯣꯟꯁꯤꯕꯤꯂꯤꯇꯤꯅꯤꯍꯦ
ꯍꯣꯏ ꯍꯣꯏ ꯃꯥ ꯑꯗꯨꯗꯤ ꯑꯗꯨ ꯑ ꯑꯃꯗꯨ ꯅꯨꯄꯤ ꯑꯣꯏꯕ ꯃꯤꯗꯤ ꯌꯥꯝ ꯂꯥꯏꯕꯛ ꯐꯒꯅꯤ
ꯍꯣꯏ ꯑꯗꯨꯃꯥꯏꯅ ꯋꯥꯔꯤ ꯁꯥ ꯃꯤꯁꯨ ꯍꯥꯟꯅꯝꯃꯅꯤꯗ
ꯍꯣꯏ ꯃꯁꯥꯛ ꯊꯤꯔꯁꯨꯀꯣ ꯃꯒꯨꯟꯗꯤ ꯂꯩꯕꯅꯦ
ꯃꯥꯅ ꯌꯥꯝꯅ ꯃꯤꯕꯨ ꯎꯁꯤꯠ ꯄꯥꯝꯗꯦ ꯄꯥꯝꯃꯦ ꯍꯥꯏ ꯍꯥꯏꯒꯗꯕꯅꯤꯍꯦ
ꯊꯕꯛꯁꯨ ꯍꯥꯏꯌꯦ ꯔꯦꯁꯄꯣꯟꯁꯤꯕꯜꯒꯨꯝꯕꯁꯨ ꯌꯥꯝ ꯌꯥꯝꯅ ꯀꯩꯅꯣ ꯇꯧꯋꯅꯦ ꯃꯥꯅꯦ
ꯑꯗꯨꯅꯦ ꯃꯥ ꯋꯥꯅ ꯌꯥꯝꯅꯁꯨ ꯄꯥꯈꯠꯀꯕꯅꯤ ꯀꯔꯤ ꯀꯔꯤ ꯇꯧꯔꯁꯨ ꯀꯣ ꯑꯩꯈꯣꯏ ꯍꯦꯟꯅꯗꯤ ꯀꯣ
ꯎ
ꯑꯩꯈꯣꯏꯗꯤ ꯅꯨꯄꯥꯒꯨꯝꯕ ꯋꯥꯈꯜꯗꯣ ꯌꯥꯝ ꯆꯥꯎꯔ ꯑꯦ ꯀ꯭ꯔꯤꯁ ꯇꯧꯔꯣꯏꯗ ꯍꯥꯏꯗꯤꯦ ꯃꯥꯗꯤ ꯌꯥꯝ ꯄꯥꯈꯥꯔ ꯀꯥꯅꯤ ꯃꯆꯥ ꯃꯁꯨꯗꯁꯨ ꯀꯣ ꯑꯗꯨ ꯃꯥꯏꯣꯦ ꯑꯗꯨ ꯃꯥꯏ ꯌꯥꯝ ꯄꯥꯈꯠꯂꯝꯅꯤ
ꯍꯧꯖꯤꯛꯁꯨ ꯑꯩꯉꯣꯟꯗ ꯐꯣꯟ ꯇꯧꯔꯛꯑꯦ ꯃꯥꯒꯤ ꯃꯥꯒꯤ ꯃꯅꯥꯎꯅꯨ ꯅꯨꯄꯥꯁꯨ ꯂꯥꯏꯕꯦꯔꯤ ꯆꯠꯅꯤꯡꯉꯦ ꯍꯥꯏꯌꯦ ꯍꯥꯏꯌꯦ
ꯑꯣ
ꯑꯗꯣ ꯃꯥꯕꯨꯁꯨ ꯍꯡ ꯆꯠꯂꯒ ꯍꯡꯍꯜꯂꯣꯅꯦ ꯅꯪꯅ ꯀꯔꯤ ꯇꯧꯕꯒꯤ ꯍꯪꯕ꯭ꯔꯥ ꯂꯩꯕ꯭ꯔꯥ ꯑꯩꯅ ꯍꯥꯏꯕ ꯀꯟꯗꯦ ꯎꯝ ꯑꯩꯅ ꯍꯪꯕꯤꯕꯅꯦ ꯑꯗꯨ ꯃꯥꯁꯨ ꯆꯗꯤ ꯆꯠꯅꯤꯡꯉꯦ ꯍꯥꯏꯌꯦ ꯑꯗꯣ ꯑꯩꯈꯣꯏ ꯅꯣꯏꯅ ꯆꯠꯄꯗ ꯑꯗꯨꯝ ꯂꯩꯕ꯭ꯔꯥ ꯁꯤꯠ ꯂꯩꯕ꯭ꯔꯥ ꯍꯥꯏꯅ ꯍꯪꯉꯦꯕꯀꯣ
ꯑꯣ
ꯅꯪ ꯃꯥꯒꯤꯗꯃꯛ ꯌꯥꯝ ꯄꯥꯈꯠꯍꯜꯂꯦꯅ ꯃꯥ ꯑꯗꯨꯝ ꯈꯔ ꯈꯔ ꯇꯧ ꯑꯩ ꯍꯥꯏꯕꯅꯤꯍꯦ
ꯃꯥꯟꯅꯦ ꯃꯥ ꯅꯦ
ꯑꯩꯈꯣꯏ ꯑ ꯅꯅꯥꯎ ꯅꯨꯄꯥꯗꯤ ꯈꯔ ꯒꯥꯔꯤꯁꯨ ꯊꯧꯕ ꯍꯥꯏꯌꯦꯅ
ꯍꯣꯏ
ꯃꯥꯗꯨ ꯒꯥꯔꯤ ꯐꯖꯅ ꯊꯧꯕ ꯍꯩꯇꯕꯅꯤꯕ
ꯑ ꯑ
ꯑꯩ ꯑꯗꯨꯒꯤ ꯑꯗꯣ ꯑꯩ ꯊꯥꯞꯇꯅ ꯆꯩꯕꯤꯕꯅꯦ ꯅꯪꯅ ꯒꯥꯔꯤꯁꯨ ꯅꯪꯅ ꯂꯧꯕ ꯑꯣꯏꯔꯝꯃꯅꯤ ꯅꯪ ꯀꯩꯗꯧꯕꯒꯤ ꯊꯧꯗꯕ꯭ꯔꯥ ꯅꯪ ꯊꯧꯕ꯭ꯔꯥ ꯍꯥꯏꯔꯔꯣꯏ
ꯑꯣ ꯒꯥꯔꯤꯁꯨ ꯒꯥꯔꯤꯁꯨ ꯈꯔ ꯈꯔ ꯊꯧꯑꯣ ꯅꯪꯉꯣꯟꯗꯁꯨ ꯊꯝꯃꯨꯅꯦ ꯀꯔꯤ ꯃꯥꯡ ꯃꯥꯡꯉꯨꯟꯅ ꯈꯛꯇ ꯑꯗꯨꯝ ꯊꯝꯅ ꯂꯩꯕ꯭ꯔꯥ ꯑꯅꯤꯃꯛꯛꯇꯣ ꯐꯖꯅ ꯊꯧꯕ ꯍꯩꯔꯗꯤ ꯐꯩꯌꯦꯀꯣ
ꯑꯥ
ꯅꯪ ꯌꯥꯔꯣꯏꯅ ꯑꯩ ꯑꯗꯨ ꯒꯥꯔꯤꯁꯨ ꯂꯧꯔꯣ ꯑꯗꯨꯒ ꯈꯔ ꯈꯔꯁꯨ ꯊꯧꯑꯣ ꯇꯝꯃꯣ ꯍꯥꯏꯅ ꯍꯥꯏ ꯑꯗꯨꯁꯨ ꯌꯥꯝ ꯆꯩꯕꯅꯦ ꯃꯥꯅ ꯊꯧꯔꯅꯤ ꯑꯗꯣ ꯃꯅꯥꯎ ꯅꯨꯄꯥ ꯃꯅꯥꯎ ꯅꯨꯄꯥꯅ ꯊꯧꯔꯅꯤ ꯃꯥ ꯃꯅꯤꯡꯗ ꯐꯝꯔꯥꯏꯠ
ꯅꯦ ꯃꯥꯟꯅꯕꯅꯤꯅ ꯅꯣꯛꯀꯅꯤ
ꯑꯗꯨꯒꯤ ꯑꯗꯨꯅꯁꯨ ꯑꯩ ꯑꯩ ꯑꯃ ꯑꯃꯗ ꯌꯥꯝ ꯌꯥꯝ ꯆꯩꯕꯤꯕꯅꯤꯍꯦ ꯗꯤ ꯃꯥꯗꯤ ꯐꯩ ꯃꯥꯗꯤ ꯌꯥꯝ ꯐꯩꯌꯦ ꯑꯗꯨ ꯃꯅꯥꯎꯅꯨꯄꯥꯗꯨꯗꯤ ꯈꯔ ꯀꯩꯅꯣ
ꯇꯟꯕꯅꯦ ꯌꯨꯝꯗ ꯌꯨꯝꯗꯁꯨ ꯊꯕꯛ ꯀꯩ ꯀꯩ ꯇꯧꯕꯗꯨ꯫ ꯑꯗꯨꯝ ꯎꯝ ꯃꯤꯒꯤ ꯈꯨꯨꯠꯒꯤ ꯃꯈꯥꯗ ꯂꯩꯕꯅꯦ ꯌꯗꯕꯀꯣ ꯑꯉꯥꯡꯗꯨꯀꯣ꯫ ꯃꯊꯥꯛꯇꯨꯅ ꯃꯊꯇꯨꯅ ꯑꯁꯤꯗꯤ ꯇꯧꯗꯕ ꯌꯥꯗꯦ ꯑꯁꯤꯗꯤ ꯑꯁꯨꯃꯥꯏ ꯁꯨꯃꯥꯏ ꯁꯃꯥꯏꯅ ꯇꯧ꯫ ꯑꯗꯨ ꯃꯥꯗꯤ ꯃꯈꯩꯒ ꯇꯥꯏꯑꯕ ꯑꯗꯨꯒ ꯏꯄꯥ ꯏꯃꯥꯒꯤ꯫ ꯒꯤ ꯑꯋꯥꯕꯁꯨ ꯃꯥꯅ ꯈꯪꯅꯦꯕ꯫
ꯍꯣꯏ꯫
ꯑꯗꯣ ꯑꯗꯨ ꯆꯥꯏꯕꯗꯤ ꯆꯥꯏꯔꯣ ꯃꯅꯥ ꯅꯨꯄꯕꯗꯤ ꯐꯅ꯫ ꯃꯕꯥꯅꯤꯗꯤ ꯑꯃꯥꯅꯤꯍꯦ꯫
ꯍ
ꯁꯨꯛꯈꯠ ꯈꯠꯅꯗꯕꯅꯦ ꯃꯥꯅꯤ ꯃꯥꯅꯤꯗꯤ ꯆꯩꯥꯔꯁꯨ ꯃꯤ ꯑꯃ ꯑꯃꯒꯤ ꯃꯤ ꯑꯃ ꯑꯃꯕꯨ ꯄꯨꯔꯥ ꯕꯦꯛꯀꯞ ꯇꯧꯒ꯭ꯔꯅꯤ ꯃꯕꯥꯏꯅꯤꯗꯤ ꯄ꯭ꯔꯤꯟꯇꯔꯁꯨ
ꯍꯣꯏ ꯈꯟꯅꯕꯨꯗꯤ ꯈꯟꯅꯗꯦ ꯌꯥꯝ ꯐꯗꯤ ꯐꯩꯌꯦ ꯑꯗ ꯑꯗꯨ ꯍꯣꯏ ꯑꯗꯨꯅ ꯑꯗꯨꯃꯥꯏꯅ ꯇꯧꯕꯅꯁꯨ ꯐꯗꯤ ꯐꯩꯌꯦꯅꯀꯣ
ꯑꯗꯨꯝꯔꯥꯎꯗꯗꯤ ꯌꯥꯝ ꯁꯥꯎꯅꯤꯡꯉꯤꯅꯦ ꯑꯩꯈꯣꯏꯅ ꯃꯤ ꯑꯃꯕꯨ ꯆꯔꯤ ꯃꯤꯌꯥꯝ ꯃꯥꯟꯅꯕꯩ ꯕꯦꯛꯀꯞ ꯇꯧꯕꯤꯈ꯭ꯔꯅꯦꯕ
ꯍꯣꯏ ꯍꯣꯏ ꯍꯣꯏ꯫
ꯎꯝ ꯀꯩꯅꯣ ꯇꯧꯕꯅꯦ꯫
ꯎ꯫ ꯈꯔꯗꯣ ꯍꯧꯖꯤꯛꯀꯥꯟꯗꯤ ꯈꯔ ꯅꯨꯡꯉꯥꯏꯅ ꯂꯩꯔꯣ ꯊꯕꯛꯀꯨꯝꯕ ꯌꯥꯝ ꯇꯧꯒꯅꯨ ꯍꯥꯏꯕ ꯇꯥꯔꯦ ꯃꯥꯕꯣ꯫
ꯍꯣꯏ ꯃꯥꯒꯤ ꯃꯤꯗꯨ ꯃꯥꯒꯤ ꯃꯤ ꯈꯔ ꯊꯋꯥꯜꯂꯣꯏꯌꯦ꯫
ꯑꯩꯈꯣꯏꯗꯤ ꯑꯩꯈꯣꯏꯗꯤ ꯇꯧꯗꯦ ꯑꯩꯈꯣꯏ ꯏꯎ ꯅꯨꯄꯥ ꯍꯣꯏ ꯏꯎꯄꯤꯈꯣꯏ ꯂꯩꯕꯒꯤ꯫ ꯃꯥꯗꯤ ꯇꯧꯔꯅꯦ ꯏꯟꯁꯥꯡ ꯅꯥꯄꯤꯁꯨ ꯃꯥꯅ ꯂꯧꯕ꯫ ꯆꯠꯅꯤ ꯀꯣ ꯆꯥꯅꯕꯁꯨ ꯃꯥꯅ ꯂꯧꯕ ꯆꯠ꯫ ꯀꯅꯤ ꯀꯣ꯫
ꯎꯝ ꯎꯝ ꯑꯗꯨꯝ ꯃꯥꯅ ꯇꯧꯕꯤꯕꯤ ꯃꯕꯥꯅꯤꯁꯨ ꯑꯗꯨꯝ ꯃꯉꯣꯟꯗ ꯗꯤꯄꯦꯟ ꯇꯧꯈ꯭ꯔꯦꯕ꯫ ꯃꯥ ꯃꯈꯥꯏ ꯑꯗꯨꯝ ꯇꯧꯕꯤꯔꯝꯅꯤꯅꯀꯣ ꯎꯝ ꯑꯗꯨꯅꯦꯕ꯫
ꯃꯥꯗꯤ ꯐꯖꯅ ꯇꯧꯕꯤꯑꯦꯕ꯫
ꯍꯣꯏ ꯊꯃꯝ ꯈꯥꯏ ꯗꯨꯝ꯫ ꯃꯥꯒꯤ ꯃꯥ ꯑꯗꯨ ꯃꯥꯁꯨ ꯃꯥꯒꯤ ꯃꯥ ꯃꯥꯒꯤ ꯋꯥꯈꯜꯗꯤ ꯑꯗꯨꯝ꯫ ꯀ꯭ꯔꯦꯒꯅꯤ ꯀꯣꯝꯗ꯭ꯔꯣꯝ ꯫
ꯑꯗꯨ ꯍꯣꯏ ꯑꯗꯨꯝ ꯑꯗꯨ ꯃꯁꯨ ꯃꯣꯏꯒꯤ ꯃꯥꯒꯤ ꯌꯨꯝ꯫ ꯃꯥꯒꯤ ꯌꯨꯝ ꯃꯥꯒꯤ ꯃꯤꯕꯨ ꯑꯗꯨꯝ ꯑ꯫ ꯑꯗꯨꯝ ꯐꯖꯅ ꯌꯦꯡꯒꯗꯧꯕꯅꯤ ꯑꯗꯨ ꯑꯗꯨꯒꯨꯝꯕ ꯋꯥꯈꯟꯗꯣꯀꯣ꯫
ꯍꯣꯏ꯫
ꯌꯦꯡꯗꯕ ꯌꯥꯗꯦ ꯑꯩꯅ ꯇꯧꯗꯗꯤ ꯌꯥꯗꯦ ꯑꯗꯨꯒꯨꯝꯕ ꯈꯔꯗꯤ ꯂꯩꯗꯤ ꯂꯩ ꯃꯥꯜꯂꯦ꯫
ꯍꯣꯏ ꯍꯣꯏ ꯃꯥꯒꯤ ꯋꯥꯈꯜꯗꯤ ꯑꯗꯨꯝ ꯊꯣꯔꯛꯑ ꯀꯩꯅꯣ ꯇꯧꯔꯕꯅꯤꯅ꯫ ꯃꯥꯁꯦ ꯑꯗꯨꯝ ꯃꯅꯣ ꯅꯨꯄꯥꯗꯤ꯫ ꯑꯗꯨꯝ ꯃꯥꯒꯤ ꯑꯩꯈꯣꯏꯒꯤ ꯃꯈꯥꯗ ꯑꯗꯨꯝ ꯂꯩꯔꯒ ꯊꯕꯗꯤ꯫ ꯇꯟꯃꯅꯦ ꯃꯥꯗꯤ꯫
ꯃꯥ ꯑꯍꯟ ꯂꯩꯕꯒꯤ ꯈꯔ ꯅꯨꯡꯉꯥꯏꯔꯤꯅꯤ ꯃꯥ ꯑꯍꯟ ꯂꯩꯗꯗꯤ ꯃꯥ ꯋꯥꯒꯗꯕꯅꯤ꯫